ꯍꯜꯂꯣ ꯇꯥꯏ ꯇꯥꯏꯌꯦ
ꯆꯥꯛꯍꯤꯡꯖꯥꯡꯗꯤ ꯆꯥꯔꯕꯣ
ꯆꯥꯡ ꯍꯤꯡꯖꯥꯡ ꯆꯥꯔꯦ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯅꯨꯡꯉꯥꯏꯔꯤ ꯅꯨꯡꯉꯥꯏꯔꯤ ꯌꯦꯟ ꯑꯃꯨꯛ ꯈꯣꯡꯂꯛꯀꯅꯤꯀꯣ
ꯀꯥꯏꯗ ꯂꯩꯒꯦ ꯃꯅꯨꯡꯗ ꯍꯣꯏ ꯍꯥꯏꯗꯦ ꯍꯥꯏꯗꯦ ꯅꯣꯛꯅꯤꯡ ꯂꯛꯄ ꯌꯦꯡ ꯈꯣꯡꯉꯦ ꯍꯥꯏꯕꯗꯨꯗꯀꯣ
ꯑ ꯖꯥꯠ ꯖꯥꯠꯅꯤꯗ
ꯑꯃꯗꯨꯅ ꯆꯦꯜꯂꯨ ꯆꯦꯜꯂꯨ ꯍꯥꯏ ꯍꯥꯏꯅꯦ
ꯀꯩ ꯍꯥꯏꯕ
ꯑꯃꯗꯨꯅ ꯆꯦꯜꯂꯨ ꯆꯦꯜꯂꯨ ꯍꯥꯏ ꯍꯥꯏꯀꯣ
ꯍꯣꯏ ꯆꯥꯛ ꯆꯥꯔꯕꯣ ꯑꯗꯨ ꯅꯪ
ꯆꯥꯛ ꯆꯥꯔꯦ ꯆꯥꯛ ꯆꯥꯔꯦ ꯑꯩꯈꯣꯏꯗꯤ ꯅꯪꯗꯤ ꯆꯥꯔꯕꯣ
ꯆꯥꯔꯦ ꯀꯩ ꯌꯦꯟꯁꯥꯡ ꯆꯥꯔꯒꯦ ꯅꯪꯗꯤ
ꯎꯝ ꯈꯥꯃꯦꯟ ꯑꯁꯥꯡꯕꯗꯣ ꯈꯪꯕ꯭ꯔꯥ ꯀꯪꯍꯧꯁꯨ ꯆꯥꯕ ꯌꯥꯕꯤꯗꯣ
ꯍꯣꯏ ꯍꯣꯏ ꯈꯪꯉꯦ ꯈꯪꯉꯦ
ꯑꯁ ꯌꯥꯝ ꯍꯥꯎꯋꯦ ꯀꯩꯅꯣ ꯊꯥꯎ ꯉꯥꯎꯔꯒ ꯃꯍꯤ ꯍꯥꯞꯇꯕꯤꯗ ꯑꯁ ꯀꯪꯅ ꯍꯥꯞꯄ ꯍꯥꯎꯋꯦ ꯅꯪꯗꯤ ꯀꯩ ꯏꯟꯁꯥꯡ ꯆꯥꯒꯦ
ꯍꯥꯎꯕꯅꯦ ꯍꯥꯎꯕꯅꯦ ꯑꯩꯗꯤ ꯉꯁꯤ ꯋꯥꯔꯤ ꯑꯃ ꯂꯤꯕꯤꯒꯦꯕꯣ ꯆꯥꯛ ꯑꯅꯤ ꯆꯥꯏꯌꯦꯕ ꯆꯥꯛ ꯑꯅꯤꯔꯛ ꯑ ꯑꯩꯒꯤ ꯌꯨꯝ ꯍꯥ
ꯍꯥꯏꯔꯣ ꯍꯥꯏꯔꯣ
ꯇꯥꯕ ꯅꯠꯇ꯭ꯔꯣ
ꯑꯧ ꯇꯥꯏꯌꯦ ꯍꯥꯏꯔꯛꯑꯣ
ꯑꯩꯒꯤ ꯌꯨꯝꯗ ꯍꯥꯟꯅ ꯆꯥꯛ ꯆꯥꯔꯦꯕ ꯑꯩꯈꯣꯏꯗꯤ ꯎꯝ ꯀꯥꯡꯁꯣꯏꯅꯦꯕꯀꯣ ꯉꯥ ꯑꯣꯀꯥꯕꯤꯗꯣ ꯈꯪꯉꯦ ꯅꯠꯇꯦ ꯍꯧꯖꯤꯛ ꯅꯨꯡꯗꯥꯡꯒꯤ ꯍꯥꯏꯕ
ꯑꯣ
ꯃꯤꯅ ꯍꯥꯏꯕ ꯍꯥꯟꯅ ꯇꯥꯑꯣ
ꯍꯥꯏꯔꯛꯑꯣ ꯇꯥꯔꯤꯌꯦ ꯅꯣꯛꯄꯁꯨ ꯐꯕꯅꯦ
ꯍꯣꯏ ꯃꯥꯅꯦ ꯑꯩꯈꯣꯏ ꯏꯃꯨꯡꯗꯣ
ꯎꯝ
ꯀꯥꯡꯁꯣꯏꯗꯣ ꯉꯥ ꯎꯀꯥꯕꯤꯗꯣ ꯍꯥꯞꯄꯒ ꯆꯥꯕꯅꯦꯕ ꯉꯁꯤꯁꯦ
ꯎꯝ ꯎꯝ
ꯆꯥꯔꯦ ꯐꯅꯥꯝ ꯆꯥꯁꯤꯜꯂꯦ ꯄꯨꯛ ꯌꯧꯈꯩ ꯆꯥꯁꯤꯟꯈ꯭ꯔꯦꯕ
ꯑꯣ ꯉꯛ ꯌꯧꯕꯈꯩ ꯆꯥꯔꯕ
ꯍꯣꯏ ꯌꯦꯔꯨꯝꯅꯦ ꯑꯗꯣ ꯄꯦꯔꯨꯛ ꯑ ꯃꯦꯠꯄꯅꯦꯀꯣ
ꯎꯝ
ꯆꯥꯔꯦꯕ ꯑꯗꯨꯒ ꯑꯩꯈꯣꯏ ꯌꯨꯝꯊꯪꯅꯕ ꯌꯨꯝꯂꯣꯟꯅꯕ ꯅꯕꯠꯏꯃꯨꯡꯅꯀꯣ ꯑꯃꯨꯛ ꯉꯁꯥꯏ ꯑꯩ ꯅꯨꯡꯊꯤꯟꯗ ꯀꯩꯅꯣ ꯌꯦꯟ ꯃꯀꯣꯛ ꯃꯔꯤꯟ ꯀꯩꯀꯥꯗꯣ ꯃꯩ ꯀꯣꯚꯔ ꯀꯩꯀꯥꯗꯣ ꯏꯁꯀꯤꯟ ꯀꯩꯀꯥꯗꯣ ꯑꯗꯣ ꯐꯩꯔꯛꯑꯒ ꯁꯦꯝꯕꯅꯦꯕ
ꯑꯣ
ꯑꯗꯣ ꯆꯥꯁꯦ ꯍꯥꯏꯕ ꯑꯃꯨꯛ ꯀꯧꯔꯛꯄ
ꯎꯝ
ꯍꯧꯖꯤꯛ ꯆꯥꯕ ꯂꯣꯏꯗ ꯉꯥꯏꯔꯤꯌꯦ ꯃꯣꯏ ꯏꯃꯨꯡꯗꯩ ꯑꯂꯣ ꯑꯁ ꯑꯅꯤ ꯆꯥꯕ ꯄꯨꯛꯁꯦ ꯊꯟꯃꯟꯗꯅ ꯈꯪꯕ꯭ꯔꯣ ꯑꯩꯁꯦ ꯂꯣꯏ ꯂꯪꯊꯣꯛꯈ꯭ꯔꯦ
ꯑꯣ ꯂꯣꯏ ꯂꯪꯊꯣꯛꯈ꯭ꯔꯦ ꯍꯥꯏꯗꯤ ꯃꯄꯥꯟ ꯂꯣꯏ ꯊꯣꯛꯈ꯭ꯔꯕꯣ
ꯃꯄꯥꯟ ꯊꯣꯛꯍꯟꯈ꯭ꯔꯦ ꯄꯨꯛꯁꯦ ꯆꯟꯗꯕꯩ꯫
ꯑꯣ ꯐꯩꯅꯦ ꯑꯗꯨꯗꯤ ꯇꯨꯝꯕ ꯉꯝꯗ꯭ꯔꯗꯤ ꯐꯔꯛ ꯇꯥꯒꯅꯤꯀꯣ꯫
ꯑꯗꯨꯅꯦ ꯑꯗꯨꯒꯤ ꯌꯥꯝꯃꯟꯕꯒꯤ ꯑꯃꯨꯛ ꯃꯄꯥꯟ ꯊꯥꯗꯣꯛꯏꯅꯦ꯫
ꯊꯥꯗꯣꯛꯑꯁꯨ ꯑꯃꯨꯛ ꯆꯥꯒꯦ ꯑꯍꯥꯎꯕ ꯂꯩꯔꯗꯤ ꯑꯃꯨꯛ ꯆꯥꯅꯤꯡꯉꯛꯇ꯭ꯔꯥ?
ꯍꯨꯎꯝ ꯆꯥꯅꯤꯡꯉꯔꯣꯏ ꯍꯧꯖꯤꯛꯇꯤ ꯑꯁ ꯁꯤꯒꯦ ꯇꯧꯋꯦ ꯑꯁ꯫
ꯆꯥꯛ ꯑꯃꯨꯛ ꯍꯥꯞꯄ꯭ꯔꯥ ꯆꯥꯛ ꯑꯃꯨꯛ ꯍꯥꯞꯄꯒ ꯆꯔꯣ?
ꯆꯥꯗꯦꯗ꯫
ꯀꯃꯥꯏꯅ ꯊꯣꯡꯒꯦ ꯃꯣꯏ ꯀꯩꯅꯣꯗꯣ ꯌꯦꯟꯗꯣ?
ꯀꯪꯅ ꯉꯧꯔꯒꯅꯦ꯫
ꯎꯝ꯫
ꯈꯪꯗꯦ ꯑꯩꯒꯤ ꯋꯥꯈꯜꯗꯗꯤ ꯀꯪꯅ ꯉꯥꯎꯔꯒ ꯈꯥꯃꯦꯟ ꯑꯁꯤꯟꯕꯗꯨꯒꯀꯣ ꯐꯖꯅ ꯀꯥꯡꯪꯅ ꯉꯧꯔꯝꯒꯗ꯭ꯔꯥ ꯈꯟꯕꯅꯦꯕ꯫
ꯑꯥ꯫
ꯑꯗꯨꯒ ꯍꯤꯟꯖꯥꯡ ꯇꯥꯏꯞꯁꯨ ꯑꯂꯨ ꯈꯔ ꯍꯥꯞꯔꯒ ꯅꯠꯇꯦ ꯊꯥꯎꯗꯤ ꯉꯧꯋꯦꯕꯀꯣ꯫ ꯈꯔ ꯀꯪꯕꯗꯤ ꯋꯥꯠꯂꯦ ꯑꯗꯨꯝ ꯍꯥꯎꯗꯤ ꯍꯥꯎꯋꯦ꯫ ꯑꯩꯈꯣꯏ ꯌꯨꯝꯊꯪꯅꯕ ꯎꯝꯩꯅꯨꯄꯤ ꯂꯩꯌꯦꯕ ꯈꯔ ꯄꯤꯛꯄ ꯃꯌꯥ ꯆꯧꯕ꯫
ꯑꯣ ꯀꯩꯅꯣꯝ ꯇꯔꯥ ꯐꯥꯎꯕꯗꯨꯔꯣ
ꯑꯗꯨꯅ ꯊꯣꯡꯕ꯫
ꯑ ꯑꯣ ꯑꯣꯥ ꯃꯆꯨ ꯊꯥꯛꯑꯝꯗꯧ ꯃꯥꯟꯗꯦꯗ ꯃꯥ ꯊꯣꯡꯉꯗꯤ꯫
ꯑꯩꯁ ꯀꯣꯏꯆꯠ ꯆꯠꯂ ꯂꯩꯌꯦ ꯍꯧꯖꯤꯛꯁꯦ꯫
ꯎꯝꯍꯨꯝ ꯃꯆꯨ ꯊꯥꯛꯇꯕꯅꯦ ꯃꯥ ꯑꯦꯟꯁꯥꯡ ꯊꯣꯡꯉꯗꯤ꯫
ꯍꯣꯏ꯫ ꯅꯣꯏꯗꯤ ꯃꯤ ꯂꯣꯏꯃꯛ ꯂꯩꯕ ꯅꯠꯇ꯭ꯔꯣ ꯅꯣꯏ ꯌꯨꯝꯗ꯫
ꯍꯣꯏ ꯂꯩꯌꯦ ꯂꯩꯑꯦ ꯅꯣꯡꯃ ꯂꯥꯛꯑꯣ ꯅꯪ ꯑꯩꯈꯣꯏ ꯌꯨꯝ ꯃꯐꯝ ꯈꯪꯉꯤꯀꯣ꯫
ꯀꯥꯎꯈ꯭ꯔꯦ ꯑꯃꯨꯛ ꯈꯪꯉꯦ ꯈꯪꯉꯦ꯫
ꯆꯪꯂꯛꯑꯣ ꯅꯣꯡꯃ ꯆꯥꯛ ꯆꯥꯁꯦ꯫
ꯀꯃꯥꯏ ꯀꯃꯥꯏ ꯇꯧꯔꯤꯒꯦ ꯌꯨꯝꯗ ꯂꯣꯏ ꯂꯩꯔꯤꯕ꯭ꯔꯣ?
ꯍꯣꯏ ꯌꯨꯝꯗ ꯂꯣꯏ ꯂꯩꯌꯦ ꯁꯥꯃꯟꯕꯒꯤ ꯑꯁ ꯇꯧꯐꯝ ꯂꯥꯛꯐꯝ ꯈꯪꯗ꯭ꯔꯦ꯫
ꯍꯣꯏ꯫
ꯅꯣꯏꯗꯤ ꯏꯁꯤꯡ ꯅꯨꯡꯉꯥꯏꯕ꯭ꯔꯣ?
ꯏꯁꯤꯡꯒꯤꯗꯤ ꯅꯨꯡꯉꯥꯏꯌꯦ ꯍꯣꯏ꯫
ꯑꯣ꯫
ꯌꯥꯝ ꯋꯥꯕ ꯑꯣꯏꯗꯦꯕ ꯍꯟꯗꯛꯇꯤ꯫
ꯑꯣ ꯑꯣ ꯑꯃꯗꯨꯒꯤꯗꯣ ꯑꯗꯨꯝ ꯅꯨꯡꯗꯥꯡ ꯅꯨꯡꯗꯥꯡꯗ ꯂꯧꯔꯤꯕ꯭ꯔꯣ?
ꯏꯁ ꯍꯥꯏꯔꯅꯨ ꯑꯗꯨꯅ ꯑꯈꯣꯏ꯫ ꯀꯜꯂꯤꯅꯤ꯫
ꯍꯤꯍꯤ ꯐꯩꯀꯣ ꯑꯃꯔꯣꯝꯗ ꯍꯥꯏꯔꯗꯤ ꯃꯣꯏꯀꯣ ꯄꯨꯛꯆꯦꯜ ꯌꯥꯝ ꯆꯥꯎꯗ꯭ꯔꯣ꯫
ꯌꯥꯝ ꯆꯥꯎꯋꯦ ꯍꯣꯏ ꯍꯣꯏ꯫
ꯄ꯭ꯔꯊꯅꯥ ꯇꯧꯕꯤꯈꯣ꯫
ꯑꯁ ꯍꯣ ꯍꯣ ꯍ꯫
ꯅꯪꯗꯤ ꯅꯥꯗ꯭ꯔꯣ ꯅꯨꯡꯉꯥꯏꯔꯤꯕ꯭ꯔꯣ ꯍꯥꯏꯕꯗꯤ ꯍꯛꯆꯥꯡꯁꯦ ꯅꯣꯏꯈꯠꯄ꯭ꯔꯣ ꯀꯪꯊꯕ꯭ꯔꯣ ꯌꯥꯝꯅꯁꯨ ꯆꯥꯔꯦ ꯍꯥꯏꯔꯕꯅꯤꯅ꯫ ꯇꯥꯕ꯭ꯔꯣ?
ꯇꯥꯏꯌꯦ
ꯎ ꯍꯧꯖꯤꯛꯀꯥꯟꯁꯦ ꯀꯪꯕ꯭ꯔꯣ ꯅꯣꯏꯕ꯭ꯔꯣ ꯍꯥꯏꯕꯅꯦ ꯌꯥꯝ ꯆꯥꯁꯤꯜꯂꯦ ꯍꯥꯏꯔꯕꯅꯤꯅ ꯍꯣꯏ
ꯄꯨꯛꯇꯤ ꯅꯣꯏꯑꯦꯕꯀꯣ ꯃꯤꯅ ꯌꯦꯡꯕꯗꯤ ꯑꯩ ꯀꯪꯉꯤ ꯀꯪꯉꯦ ꯍꯥꯏꯔꯤ ꯈꯨꯟꯒꯤ ꯍꯥꯎꯅꯕꯤ ꯂꯩꯗꯅ ꯍꯥꯏꯗꯤ ꯃꯤ ꯅꯣꯏꯕꯁꯦ ꯍꯛꯆꯥꯡ ꯐꯕꯒꯨꯝꯅ ꯈꯟꯕ ꯑꯃ ꯂꯩꯗꯅ
ꯎꯝ
ꯑꯗꯨ ꯑꯗꯨ ꯍꯥꯏꯕ ꯍꯥꯏꯕꯗꯤ ꯑꯩꯁꯤ ꯃꯥꯏꯗꯤ ꯈꯔ ꯄꯤꯛꯄꯅꯤꯅ ꯍꯥꯏꯗꯤ ꯌꯦꯡꯕꯗ ꯈꯔ ꯍꯦꯛꯇ ꯈꯔ ꯍꯦꯛꯇ ꯀꯪꯊꯔꯗꯤ ꯌꯥꯝ ꯀꯪꯕ ꯃꯥꯟꯕꯅꯦꯕ
ꯍꯣꯏꯅꯦ ꯍꯣꯏꯅꯦ ꯅꯣꯏꯕꯁꯨ ꯌꯥꯝ ꯋꯥꯏ ꯍꯥꯏꯗ ꯑꯩꯈꯣꯏꯗꯤ ꯈꯪꯗꯦ ꯗꯨꯃꯥꯏ ꯍꯥꯏ
ꯏꯁ ꯌꯥꯝ ꯋꯥꯕꯅꯦ ꯅꯣꯏꯕꯁꯦ ꯌꯥꯝ ꯀꯪꯅꯤꯡꯕꯅꯦ ꯑꯗꯨ ꯑꯣꯏꯔꯁꯨ ꯎꯄꯥꯏ ꯂꯩꯇꯕꯩꯅꯦ
ꯑꯩꯁ ꯌꯥꯝ ꯆꯥꯕꯒꯤ ꯑꯣꯏꯔꯝꯗꯧ ꯃꯥꯜꯂꯦ
ꯆꯥꯕꯩꯈꯛ ꯅꯠꯇꯕ ꯑꯁꯤꯒꯨꯝꯕꯁꯦ ꯏꯗꯁꯨ ꯌꯥꯎꯋꯦꯕ ꯃꯤ ꯈꯔ ꯌꯥꯝ ꯆꯥꯔꯁꯨ ꯅꯣꯏꯗꯕ ꯂꯩꯕꯅꯦ
ꯍꯣꯏ ꯑꯩꯒꯨꯝꯕ ꯅꯠꯇ꯭ꯔꯣ
ꯈꯪꯗꯦ
ꯃꯥꯅꯤꯅꯦ
ꯍꯣꯏ ꯍꯣꯏ
ꯃꯩ ꯃꯩ ꯂꯥꯛꯄ꯭ꯔꯣ ꯃꯩꯗꯤ ꯅꯨꯡꯉꯥꯏꯕ꯭ꯔꯣ ꯀꯃꯥꯏ ꯇꯧꯒꯦ
ꯃꯩꯗꯤ ꯂꯥꯛꯑꯦ ꯑꯗꯣ ꯉꯁꯥꯏ ꯉꯥꯛꯇꯪ ꯃꯨꯠꯂꯦ ꯑꯗꯨꯗ ꯑꯩꯗꯤ ꯕꯦꯇ꯭ꯔꯤꯁꯦ ꯂꯩꯇ꯭ꯔꯕꯅꯦꯕ ꯑꯃꯈꯛ ꯉꯥꯏꯔꯝꯅꯦ ꯍꯣꯏ ꯍꯧꯖꯤꯛ ꯑꯃꯨꯛ ꯆꯔꯆ ꯉꯥꯛ ꯇꯧꯔꯒ ꯑꯃꯨꯛ ꯅꯣꯏꯗ ꯇꯧꯔꯛꯏꯁꯤꯅꯤꯀꯣ
ꯐꯩꯌꯦ ꯄꯨꯟꯗꯕꯁꯨ ꯌꯥꯝ ꯀꯨꯏꯔꯦ ꯑꯩꯁꯨ ꯂꯥꯛꯄ ꯉꯝꯗ꯭ꯔꯦ ꯅꯣꯏꯁꯨ ꯂꯥꯛꯇꯦ
ꯍꯣꯏ ꯃꯇꯝꯅꯅꯦ ꯃꯇꯝꯅ ꯄꯨꯕ ꯈꯣꯡꯂꯣꯏꯗ ꯑꯈꯣꯏꯗꯤ ꯆꯠꯂꯤꯕꯅꯤ
ꯍꯣꯏ ꯆꯨꯝꯃꯦ ꯑꯁ ꯅꯪ ꯋꯥ ꯑꯉꯥꯡꯕ ꯌꯥꯝ ꯍꯥꯏꯌꯦ ꯍꯧꯖꯤꯛꯀꯥꯟꯁꯤ ꯅꯪ ꯀꯩꯅꯣ ꯇꯧꯗ꯭ꯔꯕꯣ ꯎꯝ ꯎꯝ ꯊꯔꯣꯏ ꯈꯨꯝꯕꯒꯁꯦ ꯆꯠꯇ꯭ꯔꯕꯣ ꯅꯍꯥꯟꯋꯥꯏꯗꯤ ꯌꯥꯝ ꯆꯠꯂꯝꯗꯥꯏꯅꯦ
ꯆꯠꯅꯤꯡꯉꯥꯏ ꯅꯣꯡ ꯇꯥꯗꯦ ꯍꯟꯗꯛ ꯏꯁꯤꯡ ꯂꯩꯇꯦꯗꯤ
ꯑꯗꯨ ꯂꯧ ꯎꯅꯩꯕ ꯃꯌꯥꯝꯗꯨꯒꯤ ꯀꯃꯥꯏꯅ ꯇꯧꯕ
ꯅꯠꯇꯦꯕ ꯍꯣꯏ ꯇꯧꯋꯦꯕ ꯅꯝꯐꯨꯗ ꯈꯔ ꯏꯁꯤꯡ ꯊꯥꯖꯤꯜꯂ ꯇꯧꯕꯅꯦꯕꯀꯣ ꯅꯣꯡꯖꯦ ꯇꯥꯔꯗꯤ ꯂꯧꯗꯣ ꯆꯣꯠꯅꯤꯡꯉꯥꯏ ꯇꯥꯗꯦꯕ ꯂꯥꯏ ꯈꯖꯤꯛ ꯈꯖꯤꯛ ꯈꯖꯤꯛꯇ ꯇꯥꯔꯒꯀꯣ ꯑꯗꯨ ꯑꯣꯏꯔꯁꯨ ꯅꯣꯡ ꯗꯤ ꯑꯗꯨꯝ ꯃꯪꯕ ꯅꯣꯡꯗꯤ ꯁꯥꯕ ꯈꯨꯟꯒꯤꯁꯦ ꯍꯧꯖꯤꯛ ꯍꯟꯗꯛ ꯇꯧꯔꯤꯕ ꯐꯤꯕꯝꯁꯦ
ꯅꯣꯡ ꯇꯥꯔꯗꯤ ꯐꯒꯗꯕ ꯏꯁꯤꯡꯁꯨ ꯋꯥꯕ ꯂꯧꯒꯤꯁꯨ
ꯍꯣꯏ ꯑꯗꯨꯏꯅꯦ ꯅꯣꯏꯗꯤ ꯂꯧ ꯎꯕ ꯅꯠꯇ꯭ꯔꯣ
ꯑꯈꯣꯏ ꯂꯧ ꯎꯗꯦ ꯑꯩꯈꯣꯏ ꯂꯧ ꯂꯩꯇꯦ
ꯍꯣꯏ ꯅꯍꯥꯟꯋꯥꯏ ꯎꯕ꯭ꯔꯣ
ꯍꯣꯏ ꯎꯅ ꯅꯍꯥꯟꯋꯥꯏꯗꯤ ꯎꯋꯦ ꯀꯩꯅꯣ ꯇꯧꯕꯒꯤ ꯃꯤꯅ ꯇꯧ ꯍꯥꯏꯕꯒꯤ ꯀꯣ ꯑꯗꯨꯝ ꯇꯧꯋꯦꯕ ꯍꯧꯖꯤꯛꯀꯥꯟꯗꯤ ꯁꯤꯗ ꯂꯣꯏ ꯂꯥꯛꯑꯕꯅꯤꯅ ꯅꯪꯗ꯭ꯔꯕ ꯍꯥꯏꯕ ꯇꯥꯔꯦ
ꯍꯣꯏ ꯃꯥꯏ ꯃꯥꯏ ꯊꯕꯛ ꯂꯣꯏ ꯆꯤꯟꯅꯔꯕꯅꯤꯅ ꯁꯦꯡꯅ ꯍꯥꯏꯔꯗꯤ ꯑꯩ ꯋꯥꯈꯜꯗꯤ ꯂꯧꯗꯧꯕꯁꯦ ꯊꯨꯗꯣꯛꯅ ꯀꯟꯅꯗꯦꯕ
ꯏꯁ ꯀꯥꯟꯅꯩꯍꯦ ꯃꯤ ꯑꯍꯥꯎꯕ ꯆꯦꯡꯗꯨ ꯌꯥꯝ ꯇꯥꯡꯉꯤ ꯑꯗꯨꯗꯤ
ꯑꯩꯗꯤ ꯆꯥꯅꯤꯡꯗꯦꯉꯣ ꯌꯥꯝ
ꯑꯦ ꯑꯦ ꯑꯦ ꯅꯨꯡꯇꯤꯒꯤ ꯑꯍꯥꯎꯗꯕ ꯉꯥꯛꯇ ꯆꯥꯔꯗꯤ ꯇꯥꯅꯤꯡꯗꯦ ꯍꯥꯏꯔꯛꯀꯅꯤ ꯈꯔ ꯈꯔ ꯌꯥꯜꯂꯒ ꯆꯥꯕ ꯍꯥꯎꯕꯅꯦ ꯍꯥꯎꯗꯕ ꯉꯥꯇꯝ ꯆꯥꯔꯗꯤ ꯆꯥꯛꯁꯨ ꯆꯪꯗꯕꯅꯤ ꯆꯥꯛ ꯍꯥꯎꯔꯁꯨ
ꯑꯗꯨꯅ ꯐꯩꯌꯦ ꯅꯣꯏꯕ ꯑꯩꯈꯣꯏꯒꯤꯗꯤ
ꯏꯁ ꯅꯪꯕꯨ ꯀꯌꯥꯝ ꯅꯣꯏꯔꯗꯅ
ꯏꯃꯥꯟꯅꯕꯤ ꯑꯩ ꯌꯨꯝ ꯊꯪꯅꯕ ꯅꯨꯄꯤꯗꯣ ꯌꯦꯡꯒ ꯄꯪꯅꯣꯛ ꯇ ꯅꯣꯡ ꯂꯩꯌꯦ
ꯁꯦꯁ ꯑꯩꯁꯨ ꯌꯦꯡꯅꯤꯡꯉꯦꯗ
ꯅꯪ ꯃꯁꯛ ꯎꯔꯗꯤ ꯅꯣꯛꯅꯤꯡꯂꯛꯀꯅꯤ
ꯇꯨꯃꯤꯟ ꯇꯨꯃꯤꯟ ꯂꯩꯅꯕ꯭ꯔꯣ ꯍꯧꯖꯤꯛꯀꯥꯟꯁꯦ ꯆꯤꯟ ꯈꯨꯝꯃꯒ ꯀꯩꯅꯣ ꯇꯧꯕ꯭ꯔꯥ ꯅꯣꯛꯄ꯭ꯔꯣ
ꯈꯥꯗꯦꯗꯨꯗꯤ
ꯅꯣꯛꯕꯁꯨ ꯀꯥꯅꯩꯗꯀꯣ ꯍꯤꯗꯥꯛ ꯃꯈꯜ ꯑꯃꯅꯤ ꯅꯠꯇ꯭ꯔꯥ ꯑꯗꯨꯅ
ꯑꯍꯣꯏ ꯏꯃꯥꯟꯅꯕꯤꯒꯁꯦ ꯌꯨꯝ ꯊꯛꯅꯕꯤꯁꯦ
ꯎꯝ
ꯃꯥ ꯈꯪꯗꯦ ꯉꯁꯥꯏ ꯏꯃꯥꯟꯅꯕꯤꯗ ꯀꯣꯜ ꯇꯧꯕ꯭ꯔꯗꯤ ꯈꯪꯗꯦꯀꯣ
ꯎꯝ
ꯑꯗꯣ ꯅꯝꯐꯨꯗ ꯍꯥꯏꯕ ꯋꯥ ꯑꯃ ꯌꯥꯎꯋꯦ ꯃꯉꯣꯟꯗ ꯑꯃ ꯀꯩꯒꯤꯅꯣ ꯈꯪꯗꯦ ꯈꯪꯗꯦ ꯃꯥꯊꯟꯗ ꯄꯪꯊꯣꯛ ꯊꯣꯛꯄ ꯑꯗꯨꯝ ꯉꯥꯡ ꯂꯩꯔꯦ
ꯌꯥꯝ ꯅꯣꯛꯅꯤꯡꯕ꯭ꯔꯥꯕ
ꯌꯥꯝ ꯅꯣꯛꯅꯤꯡꯗꯗꯤ ꯑꯁꯦꯡꯕ ꯅꯠꯇꯕꯗꯣ ꯑꯁꯦꯡꯕ ꯃꯥꯟꯅꯕ
ꯀꯔꯝꯕ ꯃꯇꯥꯡ ꯑꯣꯏꯔꯖꯥꯠꯅꯣꯀꯣ ꯈꯪꯅꯤꯡꯈ꯭ꯔꯦꯗ
ꯍꯩ ꯈꯪꯗ꯭ꯔꯦ ꯍꯟꯗꯛꯇꯤ ꯅꯪ ꯀꯣꯂꯦꯖ ꯆꯠꯂꯤꯔꯣ ꯌꯨꯝꯗ ꯑꯗꯨꯝ ꯂꯩꯔꯤꯔꯣ ꯊꯕꯛ ꯇꯧꯔꯤꯔꯣ
ꯑꯁ
ꯌꯨꯝꯗꯁꯨ ꯂꯩ ꯊꯕꯛ ꯃꯆꯥ ꯃꯁꯨꯁꯨ ꯇꯧꯋꯤ ꯍꯤꯡꯅꯕꯒꯤꯗꯃꯛ ꯇ ꯃꯤ ꯑꯩꯉꯣꯟꯗ ꯅꯤꯔꯒ ꯆꯥꯕ ꯇꯟꯕꯒꯤ
ꯃꯥꯅꯦ ꯃꯥꯅꯦ ꯑꯩ ꯑꯩꯒꯤ ꯉꯝꯖꯕꯗꯣ ꯁꯨꯒꯗꯕꯅꯤ ꯀꯅꯥꯉꯣꯟꯗꯁꯨ ꯏꯀꯥꯏꯔꯣꯏꯗꯕꯅꯤ
ꯎꯝ ꯍꯣꯏꯅꯦ ꯆꯨꯝꯃꯤꯅꯦ ꯑꯗꯨꯕꯨꯗꯤ ꯍꯟꯊꯅ ꯌꯥꯝ ꯌꯦꯡꯕꯗꯣ ꯇꯜꯂꯦꯅꯦ ꯃꯤꯁꯤꯡꯁꯦ
ꯑꯗꯣ ꯊꯥꯏꯅꯒꯤ ꯋꯥꯔꯤꯅꯤꯗ ꯍꯧꯖꯤꯛꯄꯨꯗꯤ ꯑꯩ ꯐꯥꯎ ꯉꯁꯤ ꯑꯣꯛꯆꯥꯛ ꯈꯛ ꯂꯧꯕ ꯆꯠꯂꯦꯕꯀꯣ ꯇꯨꯝ ꯋꯥꯈꯜꯗ ꯊꯥꯏꯅꯒ ꯃꯥꯟꯅꯗ꯭ꯔꯦꯕ ꯊꯥꯏꯅꯗꯤ ꯎꯝ ꯑꯗꯨ ꯑꯣꯛꯆꯥꯛ ꯂꯧꯕ ꯆꯠꯂꯀꯥꯟꯗ ꯃꯤꯅ ꯎꯔꯗꯤ ꯏꯀꯥꯏꯈꯤꯅꯤ ꯍꯥꯏꯕ ꯋꯥꯈꯜ ꯂꯩꯗꯅ
ꯎꯝ
ꯑꯗꯨ ꯃꯤꯉꯣꯟꯗ ꯂꯣꯏ ꯐꯥꯎꯕꯅꯦ ꯍꯥꯏꯗꯤ ꯏꯃꯥꯟꯅꯕ ꯎꯒꯗ꯭ꯔꯣ ꯀꯩꯀꯥ ꯏꯀꯥꯏꯕ ꯐꯥꯎꯋꯤꯗꯅ
ꯐꯥꯎꯋꯦ ꯐꯥꯎꯋꯦ
ꯍꯧꯖꯤꯛ ꯍꯨꯖꯤꯛ ꯃꯇꯝꯗꯤ ꯑꯗꯨꯒꯨꯝꯕꯗꯣ ꯍꯥꯏꯕꯗꯤ ꯂꯥꯏꯔꯤꯛ ꯍꯦꯟꯅ ꯍꯦꯟꯅ ꯇꯝꯃꯀꯥꯟꯗꯅꯦ ꯑꯗꯨ ꯏꯀꯥꯏꯕꯒꯨꯝꯕꯗꯣ ꯂꯩꯔꯛꯇꯕꯅꯦꯕ ꯎꯁ ꯏꯁꯥ ꯏꯁꯥꯒꯤ ꯇꯧꯐꯝ ꯊꯣꯛꯄꯅꯤ ꯍꯥꯏꯅ ꯑꯗꯨꯝ ꯈꯜꯂꯛꯄꯅꯦꯕ
ꯈꯔ ꯑꯗꯨ ꯈꯔ ꯇꯧ ꯈꯟꯗꯕ ꯃꯤ ꯈꯔꯁꯨ ꯂꯩꯔꯤꯅꯦ ꯃꯤ ꯂꯣꯏꯅꯃꯛ ꯃꯥꯟꯅꯕꯗꯤ ꯅꯠꯇꯦꯗ
ꯍꯣꯏ ꯏꯁꯥꯏ ꯏꯁꯥꯏ ꯇꯧꯕꯅꯦ ꯍꯧꯖꯤꯛ ꯍꯟꯗꯛ ꯃꯇꯝꯗꯤ ꯍꯥꯏꯗꯤ ꯃꯤ ꯃꯇꯝꯗꯣ ꯂꯩꯗ꯭ꯔꯦꯕ ꯌꯥꯝꯅ ꯉꯝꯅ ꯉꯝꯅꯕ ꯃꯤ ꯑꯃ ꯑꯃ ꯇꯧꯅꯔꯝꯃꯦ ꯕ ꯍꯧꯖꯤꯛꯁꯦ ꯑꯗꯣ ꯃꯤ ꯑꯃ ꯑꯩꯉꯣꯟꯗ ꯍꯥꯏꯕꯗꯤ ꯌꯦꯡꯅꯤꯡꯉꯥꯏ ꯃꯇꯝꯗꯣ ꯂꯩ ꯗꯕꯅꯤ ꯍꯥꯏꯕ
ꯍꯣꯏ ꯅꯤꯔꯒ ꯆꯥꯔ ꯁꯔꯨꯛꯄꯨꯗꯤꯀꯣ ꯋꯥꯔꯁꯨ ꯋꯥꯅ ꯈꯥꯡꯕ ꯀꯟꯂꯒ ꯇꯧꯕꯅ ꯐꯩꯗꯥ
ꯃꯥꯅꯦ ꯈꯨꯟꯖꯤꯗꯤ ꯈꯪꯗꯦ
ꯅꯨꯡꯉꯥꯏꯕꯅꯦ ꯈꯨꯟꯗ ꯂꯩꯕꯁꯨ
ꯅꯨꯡꯉꯥꯏꯌꯦ ꯍꯣꯏ ꯑꯗꯣ ꯊꯥꯏꯅꯒ ꯃꯥꯟꯅꯗꯔꯦꯗ ꯈꯨꯟꯖꯦ ꯃꯤꯁꯦ ꯄꯥꯛ ꯂꯩꯅꯗ꯭ꯔꯦꯕ ꯃꯄꯥꯟꯗ ꯍꯥꯏꯕꯗꯤ ꯑꯣ ꯍꯧꯖꯤꯛꯇꯤ ꯒ꯭ꯌꯥꯟ ꯇꯥꯅꯔꯛꯄꯅꯤꯅ ꯃꯥꯏ ꯃꯥꯏ ꯊꯕꯛ ꯂꯣꯏ ꯇꯧꯕ ꯆꯠꯈ꯭ꯔꯤꯗꯅ
ꯍꯣꯏ